ꯍꯜꯂꯣ
ꯇꯥꯏꯌꯦ ꯇꯥꯏꯌꯦ꯫
ꯑꯁ ꯀꯔꯤꯒꯤ ꯅꯣꯛꯄ꯭ꯔꯥꯅꯦ꯫
ꯑꯩꯁꯨ ꯇꯥꯌꯦ꯫
ꯅꯪꯁꯨ ꯇꯥꯕ꯭ꯔꯣ
ꯍꯣ ꯑꯩꯁꯨ ꯇꯥꯏꯌꯦ꯫
ꯇꯥꯔꯦ ꯇꯔꯦ꯫
ꯌꯥꯝ ꯂ ꯄꯨ ꯑꯩ ꯒꯤꯁꯦ꯫
ꯂꯥꯡꯗꯦꯗ
ꯂꯥꯡꯗꯕ꯭ꯔꯣ
ꯎꯝ
ꯁꯤꯒꯗꯤ ꯂꯥꯡꯕꯅ ꯌꯗ꯭ꯔꯦ ꯑꯁ
ꯑꯩꯉꯣꯟꯗꯗꯤ ꯇꯥꯗꯕ꯫
ꯊꯕꯛ ꯇꯧꯕꯀꯣ ꯑꯗꯨꯒꯤ ꯑꯁ ꯑꯩ ꯇꯥꯅꯤꯡꯗꯕꯅ꯫
ꯃꯤ ꯃꯆꯥꯗꯦ ꯊꯕꯛꯀ ꯇꯧꯔꯦꯀꯣ ꯫ ꯅꯪ ꯊꯕꯛ ꯆꯠꯇ꯭ꯔꯤꯕꯣ꯫
ꯆꯠꯇ꯭ꯔꯤ ꯍꯣꯏ꯫
ꯆꯠꯇ꯭ꯔꯦ꯫
ꯆꯠꯇ꯭ꯔꯤꯌꯦ꯫
ꯅꯪ ꯏꯂꯚꯦꯟ ꯑꯗꯨꯋꯥꯏꯗ ꯍꯥꯏ ꯅꯠꯇ꯭ꯔꯣ꯫
ꯍꯥꯏꯕꯅꯦ ꯑꯗꯨꯕꯨ ꯉꯁꯤꯁꯦ ꯅꯣꯡꯃ ꯄꯥꯟꯕ ꯂꯩꯌꯦꯕꯀꯣ꯫
ꯀꯥꯡ ꯂꯩꯌꯦ ꯍꯥꯏꯕ꯭ꯔꯥ ꯀꯩꯅꯣ ꯍꯥꯏꯕꯅꯤꯅꯦ ꯏꯁ꯫ ꯑꯗꯨ ꯑꯣꯏꯔꯁꯨ ꯉꯁꯥꯏꯗꯣ ꯑꯩ ꯀꯣꯜ ꯇꯧꯕ ꯅꯪꯗꯤ ꯀꯣꯜ ꯇꯧꯕ ꯃꯇꯝꯗ ꯀꯥꯡꯁꯤ ꯌꯩꯌꯦꯕ꯫
ꯅꯈꫭꯟ ꯌꯥꯝ ꯇꯥꯅꯤꯡꯍꯜꯂꯦꯕ꯫
ꯑꯣ꯫
ꯎꯝ꯫
ꯗꯒꯤ ꯍꯣꯔꯦꯟ ꯄꯨꯡ ꯑꯃ ꯍꯦꯜꯂꯀꯥꯟꯗ ꯆꯠꯈ꯭ꯔꯅꯤ ꯑꯩꯁꯨ꯫
ꯎꯝ ꯌꯥꯝ ꯐꯩꯅꯦ ꯗꯨꯗꯤ꯫
ꯌꯥꯝ ꯐꯥꯕꯅꯦ ꯅꯆꯦꯅꯦ ꯀꯩꯅꯣ꯫ ꯍꫭꯔꯦꯟ ꯇꯔꯨꯛꯇ꯫ ꯇꯔꯨꯛ ꯍꯥꯏꯁꯦ ꯉꯁꯤꯗꯤ ꯍꯥꯏꯕ ꯉꯝꯗꯦ ꯑꯗꯣ ꯃꯤ ꯂꯥꯛꯇ꯭ꯔꯗꯤ ꯑꯗꯨꯝ ꯃꯉꯥ ꯃꯉꯥ ꯃ ꯈꯥꯏ ꯑꯗꯥꯏ ꯑꯗꯨꯝ ꯆꯠꯈ꯭ꯔꯅꯤ꯫
ꯑꯣ ꯃꯤꯗꯤ ꯑꯗꯨꯝ ꯂꯥꯛꯄ꯭ꯔꯥ ꯃꯦ ꯌꯥꯝꯅ꯫
ꯂꯥꯛꯇꯦ ꯂꯥꯛꯇꯦ ꯂꯥꯛꯇꯦ ꯀꯗꯥꯏꯗꯒꯤ꯫
ꯅꯪ ꯅꯪ ꯌꯣꯜꯂꯤꯔꯣ꯫
ꯍꯥꯥ꯫
ꯅꯪꯅ ꯌꯣꯟꯕ꯭ꯔꯣ꯫
ꯑꯩꯅ ꯌꯣꯟꯗ꯭ꯔꯗꯤ ꯀꯔꯤꯔ ꯆꯕꯤꯁꯨ ꯑꯩꯅ ꯄꯥꯏꯅꯦ꯫
ꯁꯥꯖ ꯌꯦꯝꯕꯨꯔꯦꯝꯕꯤꯔꯣ
ꯍꫭꯏ ꯌꯨꯝꯕꯨꯔꯦꯝꯕꯤꯅꯦ ꯫
ꯌꯥꯏ ꯌꯥꯏ꯫
ꯏꯋꯥꯗꯤ ꯀꯩꯅꯣ ꯆꯨꯝꯃꯤ ꯅꯪ ꯍꯥꯏꯕꯗꯣ ꯍꯣꯏ ꯐꯥꯝꯅꯦ꯫ ꯁꯦꯂꯔꯤ ꯃꯆꯥꯁꯤꯗ ꯐꯥꯍꯧꯗ꯭ꯔꯗꯤ ꯌꯥꯗ꯭ꯔꯦ꯫ ꯅꯨꯄꯥꯒꯤ ꯌꯥꯎꯗꯤꯌꯦ ꯅꯨꯄꯥꯒꯤ ꯌꯥꯎꯗꯤꯌꯦ꯫
ꯁꯣ ꯍꯥꯏꯗꯨꯗꯤ꯫
ꯁꫭ ꯑꯣ ꯅꯪꯒꯤꯔꯣ꯫ ꯈ꯭ꯔꯤꯁꯃꯥꯁꯇ ꯑꯃꯨꯛ ꯖꯒꯣꯏ ꯁꯅꯤꯡꯉꯥꯏ ꯫
ꯗꯤ ꯂꯩꯗ꯭ꯔ ꯂꯧꯗ꯭ꯔꯗꯤ ꯌꯥꯔꯣꯏꯕ꯫ ꯑꯃꯔ ꯑꯅꯤꯔ ꯎꯝ ꯑꯣꯐꯔ ꯅꯥꯏꯟꯇꯤ ꯄꯔꯁꯦꯟ꯫
ꯑꯁ ꯅꯥꯏꯟꯇꯤ ꯄꯔꯁꯦꯅꯦꯕꯥ꯫
ꯎꯝ ꯅꯥꯏꯟꯇꯤ ꯅꯥꯏꯟꯁꯨ ꯌꯥꯏ ꯂꯨꯄꯥ ꯂꯨꯄꯥ ꯑꯃꯈꯛ ꯄꯤꯔ ꯂꯧꯗꫭꯕ ꯫
ꯑꯁꯤꯗꯤ ꯑꯩꯈꯣꯏ ꯌꯨꯝꯕꯨꯗ ꯉꯥꯡꯅꯕ ꯂꯥꯛꯈ꯭ꯔꯣ꯫
ꯎꯝ ꯅꯪ ꯆꯥꯕꯤ ꯕ ꯁꯣ ꯄꯥꯏ ꯍꯥꯏ ꯅꯠꯇ꯭ꯔꯣ꯫
ꯄꯥꯏꯗꯤ ꯄꯥꯏ ꯑꯗꯨꯕꯨ ꯂꯨꯄꯥ ꯅꯥꯏꯟꯇꯤ ꯅꯥꯏꯟꯒꯤ ꯑꯣꯐꯔꯁꯦ ꯇꯧꯕꯤꯌꯨ ꯅ ꯍꯥꯏꯕ ꯂꯥꯛꯑꯣ ꯍꯥꯏꯕ ꯌꯥꯔꯗꯤ ꯑꯩ ꯄꯦꯛ ꯇꯧꯕꯤꯔꯒꯦ꯫ ꯊꯝꯃꯦ-ꯊꯝꯃꯦ꯫
ꯊꯝꯒꯗꯕꯅꯤ ꯍꯣꯏ꯫
ꯅꯠꯗ꯭ꯔꯗꯤ ꯑꯩ ꯍꯨꯔꯥꯡꯒꯅꯤꯕꯀꯣ ꯍꯣꯏ ꯍꯣꯏ ꯍꯣꯏ ꯃꯥꯅꯦ-ꯃꯥꯅꯦ꯫
ꯎꯝ ꯃꯤ ꯂꯥꯛꯇ꯭ꯔꯗꯤ ꯐꯔꯦꯅꯦ ꯅꯪꯒꯤꯗꯤ ꯫
ꯂꯥꯛꯇꯦ ꯗꯨꯝ ꯐꯝꯃꯒ ꯐꯝꯃꯒ ꯂꯩꯌꯦ ꯑꯗꯨꯝ ꯫
ꯁꯦꯂꯔꯤ ꯄꯤꯅꯤꯡꯗ꯭ꯔꯗꯤ ꯐꯔꯅꯤ
ꯄꯤꯗꯤ ꯄꯤꯌꯦꯗ ꯁꯦꯂꯔꯤꯕꯨꯗꯤ ꯀꯩꯗꯧꯕꯩ ꯄꯤꯔꯣꯏꯗꯕꯅꯣ ꯫
ꯑꯗꯨꯅꯤ
ꯁꯤ ꯃꯆꯥꯁꯤꯗ ꯈꯤꯇꯪ ꯁꯤꯗ ꯄꯤꯅꯤꯡꯗ꯭ꯔꯗꯤ
ꯌꯥꯝ ꯐꯩꯅꯦ ꯗꯨꯀꯥꯟꯗꯣ ꯌꯥꯝ ꯆꯥꯎꯕꯔꯣ
ꯃꯆꯥꯅꯦ ꯑꯩꯈꯣꯏ ꯋꯥꯁꯔꯨꯝꯗꯧꯅꯅꯦ ꯇꯣꯏꯂꯦꯠ ꯇꯧꯅꯅꯦ ꯫
ꯑꯣ
ꯑꯣ ꯀꯥꯏꯅ ꯌꯥꯝ ꯆꯤꯟꯕꯅꯤ ꯍꯣꯏ ꯅꯪ ꯗ꯭ꯔꯦꯁ ꯆꯦꯟꯖ ꯇꯧꯕ ꯀꯥꯟꯁꯦ ꯂꯣꯏ ꯎ ꯎꯔꯒ ꯑꯗꯨꯝ ꯇꯧꯒꯗꯕꯅꯦ ꯫
ꯑꯣ ꯑꯗꯨꯃꯥꯏꯅꯗꯤ ꯍꯥꯏꯔꯛꯀꯅꯨꯗ ꯫
ꯑꯗꯨꯃꯥꯏ, ꯏꯀꯥꯏꯕꯔꯣ ꯑꯥ
ꯅꯣꯡ ꯅꯤꯡꯕꯁꯇꯥꯥꯕꯅꯤ
ꯎꯝ ꯀꯗꯧꯔꯣꯅꯤ ꯅꯪꯗꯤ
ꯑꯁ ꯀꯩꯗꯧꯔꯨꯅꯤ ꯑꯗꯨꯝ ꯀꯣꯜ ꯇꯧꯔꯒ ꯑꯗꯨꯝ ꯇꯧꯔꯈ꯭ꯔꯅꯤ ꯉꯁꯤꯗꯤ ꯑꯩꯒꯤ ꯊꯕꯛꯅꯤ ꯁꯤ
ꯁꯦꯖ ꯌꯥꯝ ꯆꯤꯜꯂꯤꯀꯣ ꯫
ꯆꯤꯟꯗꯦꯗ ꯍꯧꯖꯤꯛ ꯅꯪꯅ ꯇꯧꯔꯤꯁꯤꯗꯤ ꯉꯁꯤꯗꯤ ꯑꯩ ꯀꯣꯜ ꯇꯧꯈ꯭ꯔꯒꯦꯅ ꯂꯦꯞꯄꯦꯔꯥ ꯂꯦꯞ ꯄꯦꯔꯦ ꯂꯦꯞ ꯂꯦꯞꯈꯩꯕ
ꯑꯣ ꯂꯩꯕ ꯃꯅꯤ ꯂꯩꯔ ꯍꯧꯁ ꯀꯗ ꯀꯔꯤꯌꯥ ꯂꯨꯅꯤ ꯆꯃꯦꯦ ꯀꯔꯤꯦꯉꯥ ꯔꯃꯦꯃꯦ ꯂꯨꯅꯤ ꯆꯃꯦ
ꯂꯣꯏꯔꯗꯤ ꯅꯪꯁꯨ ꯑꯩꯁꯨꯣꯏꯕ ꯉꯥꯛꯇ ꯉꯥꯏꯕ ꯃꯥꯜꯂꯦ
ꯆꯣꯃꯦ ꯍꯥꯖꯤ ꯀꯗꯦ ꯄꯅ ꯂꯅꯦꯔꯤꯗ
ꯑꯣ ꯈꯪꯗꯅꯤꯗꯤ ꯂꯦꯄꯦꯔꯥ ꯋꯥ ꯀ
ꯁ
ꯅꯧ ꯅꯧꯕ ꯇꯥꯔꯛꯀꯅꯤꯗ ꯅꯪꯗꯤ
ꯍꯣꯏ ꯍꯣꯏ ꯇꯥꯒꯅꯦ
ꯎꯝ ꯑꯩꯅ ꯁꯣꯏꯈꯤꯕ ꯂꯥꯈ꯭ꯈꯤꯕ ꯌꯥꯎꯔꯁꯨ ꯀꯣꯄꯤꯤꯅꯤ ꯉꯥꯛꯄꯤꯅꯤ ꯅꯤꯡꯁꯤꯡꯉꯤ
ꯇꯁ ꯌꯥꯃ ꯍꯜꯂ ꯑꯣ ꯌꯥ ꯗꯥꯎ
ꯍꯥ
ꯂꯗꯥ
ꯗꯔꯗꯥ ꯍꯥꯏꯕ꯭ꯔꯥ ꯗꯔꯗꯥ ꯍꯥꯏꯕ꯭ꯔꯥ ꯑꯣ ꯅꯅꯥꯕꯅꯤꯅꯤ ꯅꯪ ꯂꯣꯁꯨ ꯁꯥꯗ꯭ꯔꯣ
ꯀꯗꯥꯏꯗ ꯁꯥꯕ꯭ꯔꯣ ꯎꯨꯝꯁꯥ ꯊꯣꯛꯣꯛꯀꯦ ꯎꯨꯝꯁꯥꯊꯣꯛꯄ꯭ꯔꯣ
ꯑꯧ ꯈꯔ ꯈꯔ ꯊꯣꯛꯑꯦ
ꯑꯣ ꯁꯤꯦ
ꯊꯣꯛꯇꯕꯅ ꯍꯦꯟꯅ ꯐꯕꯅꯤ
ꯊꯕꯛ ꯆꯠꯅꯤꯡꯉꯥꯏ ꯇꯃꯅ ꯑꯩꯁꯨ ꯃꯊꯥ ꯁꯥꯥꯔꯦ ꯁꯤꯔꯦ
ꯅꯣꯏ ꯗꯨꯀꯥꯟ ꯃꯐꯝꯗꯣ ꯑꯩꯗꯤ ꯇꯥꯟꯕ ꯑꯃ ꯌꯥꯎꯋꯦꯕ ꯄꯣꯠ ꯂꯩꯅꯤꯉꯥꯏ ꯂꯥꯛꯔꯒꯀꯣ
ꯎꯝ
ꯄꯣꯛꯠꯀ ꯂꯣꯏ ꯌꯦꯟꯊꯣꯛꯑꯒꯀꯣ ꯑꯗꯨ ꯅꯪ ꯑꯃꯨꯛ ꯇꯧꯒꯗꯗꯣ
ꯑꯣ ꯑꯃꯨꯛ ꯍꯥꯞꯆꯤꯟꯒꯗꯕꯗꯨꯔꯣꯁ ꯑꯗꯨ ꯈꯛꯇꯕꯨ ꯀꯗꯥꯏꯗꯩꯅꯣ ꯈꯤꯇꯪꯅꯦ ꯑꯩꯈꯣꯏ ꯗꯨꯀꯥꯟꯁꯨ ꯄꯤꯛꯄꯒꯤ ꯀꯩꯁꯨ ꯋꯥꯗꯦ ꯑꯩꯈꯣꯏꯗꯤ
ꯑꯦ ꯃꯊꯪꯗ ꯂꯥꯒꯦ
ꯂꯥꯛꯑꯣ ꯑꯗꯨꯒ ꯂꯩꯕ꯭ꯔꯥ ꯂꯩꯗꯕ꯭ꯔꯥ ꯈꯜꯂꯦ ꯂꯣꯏ ꯍꯥꯞꯆꯤꯜꯂꯒ ꯇ꯭ꯔꯥꯏ ꯇꯧꯔꯒ ꯀꯣ
ꯎꯝ ꯂꯩꯔꯣꯏꯕ ꯅꯪ ꯋꯥꯍꯟꯒꯦꯕ
ꯅꯨꯨꯄꯥ ꯅꯨꯄꯥꯅ ꯅꯨꯄꯤꯒꯤ ꯗ꯭ꯔꯦꯁꯇ ꯂꯩ ꯍꯥ ꯁꯦꯠꯂ ꯑꯗꯨꯗꯤ ꯐꯖꯔꯅꯤ ꯇ꯭ꯔꯥꯏ ꯇꯧꯒꯗꯕ ꯃꯤꯅ ꯀꯔꯤꯒꯤꯅꯤ ꯈꯟꯒꯅꯤ ꯅꯪꯕꯨ
ꯐꯠꯆꯥꯔꯅꯤ ꯀꯩꯅꯣ
ꯎꯝ
ꯑꯁ ꯎꯁꯣꯏ ꯆꯥꯅꯤꯡꯉꯤꯅꯦ
ꯑꯁ ꯑꯁꯣꯏ ꯊꯣꯛꯇꯤ ꯊꯣꯛꯄ ꯍꯧꯔꯦ ꯁꯤꯗꯥꯗꯤ
ꯑꯁ ꯊꯣꯛꯄ ꯍꯧꯕ ꯅꯠꯇꯦ ꯃꯇꯝꯅꯤ ꯀꯩꯅꯣ ꯍꯧꯖꯤꯛ
ꯎꯝ ꯈꯪꯗꯦꯗ ꯑꯩ ꯈꯔꯁꯣꯏ ꯊꯣꯛꯂꯝꯒꯅꯤ ꯑꯩ ꯆꯠꯄꯐꯥꯎ ꯇꯜꯂꯦꯕ ꯀꯥꯡ ꯌꯥꯝꯃꯦꯕ
ꯑꯁ
ꯀꯥꯥꯡꯗꯤꯀꯣ ꯑꯁ ꯂꯣꯏꯔꯦ ꯂꯣꯏꯔꯦ ꯃꯈꯣꯟ ꯉꯥꯛꯇ ꯒꯨꯟꯅꯥꯏꯒꯥ ꯆꯪꯗ꯭ꯔꯕꯅꯦ
ꯎꯝ ꯀꯥꯡꯖꯤꯡꯁꯨ ꯈꯥꯠꯂꯦ
ꯅꯣꯏ ꯅꯣꯏꯗ ꯂꯩꯕ ꯀꯥꯡꯁꯤꯗꯤ ꯌꯥꯝ ꯁꯥꯊꯤꯍꯦ ꯆꯥꯎꯁꯦ ꯆꯥꯎꯋꯦ
ꯑꯁ ꯑꯁꯤꯗꯗꯤ ꯑꯁ ꯁꯤꯒꯤ ꯀꯥꯡꯁꯤꯡꯁꯤꯗꯤ ꯇꯨꯀꯠꯆꯩꯁꯦ ꯅꯂꯥ ꯅꯂꯥ ꯗꯥꯒꯤꯔꯣ ꯑꯁ ꯇꯜꯂꯦ ꯑꯩꯗꯤ
ꯌꯥꯝ ꯃꯣꯠꯄꯅꯦ ꯑꯗꯣ ꯆꯤꯛꯄ ꯃꯇꯝꯗꯁꯨ ꯀꯣ ꯌꯥꯝ ꯅꯥꯕꯅꯦ
ꯎꯝ ꯑꯗꯨꯅꯦ
ꯑꯩꯈꯣꯏꯒꯤꯒ ꯃꯥꯟꯅꯗꯕꯅꯦ ꯈꯪꯗ꯭ꯔꯦꯗ
ꯋꯥꯔꯥꯕꯣ
ꯇꯨꯝꯅꯤꯡꯉꯦ ꯅꯪꯕꯨ ꯋꯥꯔꯤ ꯁꯥꯔꯒ ꯀꯔꯤꯒꯤꯔꯣ ꯈꯪꯗꯦ
ꯑꯦꯁ ꯀꯔꯤꯒꯤ ꯇꯨꯝꯅꯤꯡꯕ꯭ꯔꯥ ꯇꯝꯒꯅꯨꯅꯦ
ꯇꯨꯝꯅꯤꯡꯉꯦ ꯑꯃꯨꯛ ꯊꯕꯛ ꯆꯠꯇꯣꯏꯅꯦ ꯑꯩ ꯌꯥꯝ ꯇꯥꯟꯕꯅ ꯂꯣꯏꯔꯦ ꯍꯧꯖꯤꯛ ꯃꯈꯥꯗ ꯀꯨꯝꯃꯗꯤ ꯃꯌꯥꯡꯒꯤ ꯅꯨꯄꯥꯅ ꯊꯕꯛ ꯁꯨꯕ ꯉꯥꯛꯇ ꯃꯌꯥꯡ ꯀꯨꯟ ꯍꯦꯟꯅ ꯂꯩꯔꯝꯅꯦ ꯁꯤꯗ ꯑꯩ ꯍꯧꯖꯤꯛ ꯆꯠꯅꯤꯡꯉꯥꯏ ꯇꯥꯟꯕꯗꯣ ꯏꯇꯣꯝꯇꯥ
ꯑꯣ ꯅꯅꯥꯊꯟꯗ ꯐꯪꯝꯕ꯭ꯔꯣ ꯗꯨꯀꯥꯟꯗꯣ
ꯍꯣꯏꯅꯦ ꯏꯇꯣꯝꯅꯅꯤꯅꯦ ꯗꯨꯀꯥꯟ ꯃꯆꯥꯗꯅꯤꯅꯦ ꯏꯇꯣꯝꯅ ꯐꯝ ꯐꯝꯃꯤꯅꯤꯅꯦ
ꯃꯤ ꯑꯅꯤ ꯊꯝꯕ ꯌꯥꯗ꯭ꯔꯣ
ꯆꯊꯣꯍꯦ ꯗꯨꯀꯥꯟ ꯃꯆꯥꯁꯤꯗ ꯄꯣꯠ ꯁꯤꯠꯄ꯭ꯔꯥ ꯁꯤꯠꯇꯕ꯭ꯔ ꯑꯣꯏ ꯎꯝ ꯀꯅꯥ ꯊꯝꯗꯣꯏ ꯊꯝꯃꯣꯏꯌꯦ ꯁꯨꯡꯊꯥꯡ ꯊꯝꯃꯣꯏ ꯑꯃꯈꯛꯇ ꯊꯝꯗꯣꯏꯅꯦ
ꯅꯪꯅ ꯆꯤꯡ ꯀꯜꯂꯣꯝ ꯌꯥꯝ ꯀꯜꯂꯣꯝꯗꯧ ꯃꯥꯟꯕ
ꯀꯜꯂꯧꯗꯧ ꯃꯥꯜꯂꯦ ꯀꯜꯂꯧꯗꯧ ꯀꯩꯅꯣ
ꯍꯥ ꯀꯔꯤ ꯍꯥꯏꯕ
ꯅꯪ ꯍꯧꯖꯤꯛ ꯍꯥꯏꯕꯗꯣ ꯅꯪ ꯅꯆꯤꯟ ꯌꯥꯝ ꯀꯜꯂꯧꯗꯧ ꯃꯥꯜꯂꯦ
ꯑꯥ
ꯅꯪ ꯑꯗꯨꯃꯥꯏ ꯍꯥꯏꯌꯦꯀꯣ ꯍꯧꯖꯤꯛꯀꯤꯗꯣ
ꯑꯧ ꯍꯥꯏꯔꯃꯁꯨ ꯌꯥꯏ
ꯍꯣꯏ ꯍꯥꯏꯌꯦ ꯍꯥꯏꯔꯝꯃꯁꯨ ꯌꯥꯏ ꯅꯠꯇ꯭ꯔꯥ ꯍꯥꯏꯈ꯭ꯔꯦ
ꯎꯝ ꯈꯪꯗ꯭ꯔꯦ ꯀꯜꯍꯧ ꯀꯜꯍꯎ ꯍꯥꯏꯕ꯭ꯔꯥ ꯑꯩꯒꯤ ꯂꯩꯁꯤ ꯌꯥꯝ ꯀꯟꯈ꯭ꯔꯦꯕ
ꯍꯣꯏ ꯍꯣꯏ ꯀꯜꯂꯝꯅꯤ ꯀꯜꯂꯝꯅꯤ ꯅꯍꯥꯁꯨ ꯀꯜꯂꯝꯅꯤꯀꯣ
ꯎꯝ ꯂꯣꯏ ꯀꯜꯂꯦ ꯁꯝꯁꯨ ꯀꯜꯂꯦ
ꯃꯊꯛ ꯃꯈꯥ ꯈꯔꯗꯤ ꯂꯣꯏ ꯀꯥꯜꯂꯝꯃꯅꯤ
ꯑꯗꯨꯗꯤ ꯅꯪꯁꯨ ꯍꯦꯟꯃꯟꯗ꯭ꯔꯣ
ꯃꯤꯅ ꯑꯁꯦꯡꯕ ꯍꯥꯏꯕꯤꯔꯒ ꯀꯟꯗ꯭ꯔꯣꯅꯦ
ꯀꯗ ꯀꯗ
ꯑꯦꯂ ꯂꯩꯗꯤꯁꯤꯡꯅꯦ ꯑꯩꯗ
ꯑꯥꯎ ꯆꯤꯡꯃꯔꯣ
ꯎꯝ
ꯀꯅꯥ ꯍꯥꯏꯟꯅ ꯀꯣꯜ ꯇꯧꯔꯛꯑꯦ
ꯎ
ꯋꯥꯔꯤꯔꯤ ꯁꯥ ꯑꯣꯏꯔꯤ ꯁꯥ
ꯀꯦ ꯋꯥꯔꯤ ꯆꯥꯁꯦ ꯑꯀꯣ
ꯅꯪꯅ ꯆꯥꯅꯤꯡꯕ ꯑꯗꯨꯝ ꯁꯥ ꯑꯧ
ꯄꯥꯅꯅꯕꯁ ꯑꯗꯗꯤ
ꯀꯩ ꯁꯥ ꯑꯗꯦꯗ
ꯑꯣ
ꯅꯪꯒꯤ ꯋꯥꯔꯤ ꯂꯤꯔꯛꯑꯣꯗꯅ ꯑꯗꯨꯗꯤ
ꯑꯩꯒꯤꯦꯔꯤ ꯀꯔꯤꯁꯤꯔꯀꯣ
ꯅꯪ ꯅꯪ ꯀꯩ ꯅꯨꯃꯤꯠꯇꯒꯤ ꯂꯥꯛꯄ꯭ꯔꯣ ꯑꯗꯨꯗ
ꯑꯩ ꯅꯨꯃꯤꯠꯇꯒꯤ ꯂꯥꯛꯄ ꯑꯩꯗꯤ ꯀꯔꯤꯔꯣ ꯀꯔꯤ
ꯀꯔꯤꯅ ꯀꯔꯤꯅꯦ
ꯑꯗꯨꯗꯤ ꯂꯥꯁ ꯏꯌꯥꯔꯗꯒꯤ ꯂꯥꯛꯈ꯭ꯔꯦꯅꯦ ꯏꯝꯐꯥꯜ ꯑꯁꯤꯗꯗꯤ
ꯑ ꯌꯥꯝ ꯐꯩꯅꯦ ꯑꯗꯨꯗꯤ ꯅꯣꯏ
ꯐꯖꯅ ꯂꯩꯗꯕꯅꯦ ꯈꯨꯟꯗ ꯄꯥꯛ ꯂꯩꯇꯦ
ꯅꯣꯏꯅꯦ ꯏꯌꯥꯝꯕꯗꯨꯗꯤ ꯌꯥꯝ ꯅꯨꯡꯉꯥꯏꯅ ꯑꯃꯗꯣ ꯑꯃꯗꯣ ꯑꯌꯥꯝꯕ ꯇꯣꯝꯕ ꯍꯥꯏꯕ꯭ꯔꯥ
ꯑ ꯋꯥꯥꯏꯕ ꯃꯥꯗꯤ ꯃꯥꯁꯨ ꯃ ꯑꯁꯨ ꯆꯅꯥ ꯆꯅꯥꯁ ꯀꯔꯤ ꯍꯥꯏꯕ꯭ꯔꯥ ꯑꯩ ꯉꯁꯥꯏ ꯍꯥꯏꯖꯒꯥꯏꯀ
ꯊꯥꯏꯂꯦꯟꯅꯔ ꯀꯥ
ꯍ
ꯆꯥꯏꯅꯥꯁ ꯍꯥꯏꯕ
ꯅꯠꯇꯦ ꯆꯥꯏꯅꯤꯁ ꯅꯔ ꯃꯤꯅꯦꯕ ꯃꯥꯗꯤꯀꯣ
ꯑꯣ ꯆꯥꯏꯅꯤꯁꯅꯔ
ꯍꯣꯏ ꯃꯥꯅꯦꯕ ꯑꯗꯨꯒꯤ ꯈꯔ ꯂꯦꯝꯖꯩꯅꯦ ꯑꯩꯈꯣꯏ ꯏꯃꯨꯡꯗꯒꯤ ꯃꯥꯕ ꯇꯣꯏꯗꯣꯏꯅꯦꯕ
ꯃꯥꯗꯤ ꯃꯁꯥꯝ ꯀ ꯇꯅ ꯀꯥꯒ ꯀꯣ ꯃꯥ ꯍꯥꯟꯅ ꯀꯣꯏꯕ ꯅꯨꯄꯤꯗꯣ ꯀꯩꯒꯤ ꯇꯣꯡꯅꯕ꯭ꯔꯅꯦ
ꯑꯁ ꯖꯒꯨ ꯆꯥꯗꯗꯣꯏ ꯅꯨꯄꯤꯤꯅꯦꯃꯦ ꯀꯗ꯭ꯔ ꯍꯥꯏꯗꯅ ꯂꯕ꯭ꯔꯣ
ꯑꯗꯨꯗꯤ ꯂꯧꯒꯗ꯭ꯔꯅ ꯈꯟꯕꯅꯤꯅꯦ ꯑꯗꯨꯒ ꯀꯗꯥꯏꯗꯒꯤ ꯄꯣꯛꯈꯥꯏꯕ꯭ꯔꯥ ꯈꯪꯗꯦ
ꯍꯦꯛ ꯂꯧꯑꯔꯕ ꯑꯩ ꯃꯁꯥꯗ
ꯆ ꯎꯝ ꯈꯪꯉꯦꯕ ꯅꯪꯗꯤ ꯌꯥꯝ ꯐꯠꯇꯦ ꯍꯥꯏꯕ
ꯃꯦ ꯀꯥ ꯏ ꯀꯗ ꯑ
ꯅꯣꯏ ꯅꯃ ꯅ ꯅꯃꯁꯤꯡꯅ ꯊꯤꯅ ꯇꯧꯔꯛꯑꯗꯤ ꯅꯉꯣꯟꯗꯁꯨ
ꯏꯅꯃ ꯁꯤ ꯏꯅꯃ ꯀ
ꯑꯩꯁ ꯆꯥꯛ ꯐꯥꯎ ꯊꯣꯡꯕꯤꯒꯅꯨꯀꯣ ꯑꯗꯨꯝ ꯇꯨꯝꯃꯨꯀꯣ
ꯎ ꯇꯣ ꯐꯔꯤꯅꯦꯗꯤ
ꯅꯅꯨꯡ ꯅꯨꯡꯉꯥꯏꯅ ꯇꯨꯝꯃꯨ
ꯆꯥꯅꯤꯡꯕ ꯃꯇꯝꯗ ꯑꯗꯨꯝ ꯍꯧꯡꯒꯠꯂꯨ ꯀꯩꯁꯨ ꯍꯥꯏꯈꯨꯔꯦ
ꯍꯧꯖꯤꯛꯁꯦ ꯅꯨꯡꯁꯥ ꯌꯥꯝ ꯁꯥꯒꯠꯂꯛꯑꯦ ꯑꯁ ꯌꯥꯝ ꯚꯣꯠ ꯑꯣꯏꯔꯦ ꯇꯧꯔꯤꯁꯦ
ꯍꯣꯠ ꯑꯣꯏꯔꯦ ꯑꯁꯤ ꯎꯟꯅꯣ ꯀꯩꯅꯣ ꯀꯩꯁꯨ ꯉꯧꯅꯤꯡꯗꯦ ꯊ ꯀꯅꯥ ꯍꯣꯏ ꯊꯣ ꯀꯅꯥ ꯁꯥꯏꯅꯤ ꯁꯤ ꯊꯃꯣ ꯍ ꯀꯃꯟ ꯇ ꯀꯕꯨ ꯊꯕ ꯇꯧꯕꯒꯤꯅꯦꯅꯦ ꯑꯩꯅ ꯍꯥꯏꯗ꯭ꯔꯥ ꯊꯕꯛꯁꯤꯀꯣ ꯂꯥꯡꯉꯤꯕ ꯑꯁꯤꯗ
ꯑꯣ ꯃꯌꯥꯡꯁꯤꯡ꯭ꯔꯣ
ꯍꯣꯏꯅꯦ
ꯑ
ꯊ ꯌꯥꯎꯅ ꯂꯩꯅ ꯐꯣꯟꯗꯥ ꯐꯣꯟꯆꯥ ꯍꯣꯏ ꯌꯨꯝ ꯑꯅꯤꯅꯦꯕ ꯁꯦꯝꯕꯗꯣ ꯑꯗꯨꯅꯦ ꯑꯁ ꯂꯣꯏꯔꯦ ꯑꯩꯒꯤ ꯃꯅꯥꯛꯇ ꯑꯝꯃꯄꯨꯖꯤ ꯇꯝꯃ ꯑꯗꯨꯒꯤ ꯑꯁ ꯂꯣꯏ ꯂꯥꯡꯕꯗꯣ ꯈ꯭ꯔꯤꯁꯃꯥꯁꯗꯒꯤ ꯍꯦꯜꯂꯦꯅꯦ ꯂꯥꯡꯕꯁꯦ
ꯃꯣꯏꯒꯤꯗꯤ ꯁꯤꯅ ꯀꯨꯝꯍꯩꯅꯤ ꯀꯩꯅꯣ
ꯍꯣꯏ ꯃꯥꯅꯦ ꯊꯕꯛ ꯇꯧꯕꯁꯨ
ꯎꯝ ꯃꯣꯏꯗꯤ ꯑꯗꯨꯝ ꯌꯥꯕꯅꯤ